ꯍꯜꯂꯣ ꯇꯕ꯭ꯔꯣ ꯑ ꯇꯔ ꯑꯦꯖꯤꯛꯇ ꯇꯔ
ꯍꯣꯏ ꯉꯁꯥꯏꯗꯩꯅꯦ ꯅꯨꯡꯉꯥꯏꯇꯕꯩꯅꯦ
ꯎꯝ ꯇꯞꯅ ꯇꯞꯅ ꯂꯩꯔꯒ ꯂꯥꯛꯑꯦꯕ ꯑꯗꯨꯗꯤ ꯅꯠꯇ꯭ꯔꯥ ꯇꯥꯔꯦ ꯍꯣꯏ ꯑꯗꯨ ꯅꯪꯒꯤ ꯁꯝꯒꯤꯗꯣ ꯀꯃꯥꯏꯅ ꯇꯧꯋꯦꯕ
ꯁꯝꯒꯤꯁꯦ ꯑꯩ ꯁꯝꯒꯤꯁꯦ ꯂꯣꯏꯗ꯭ꯔꯤꯕ꯭ꯔꯣ ꯑꯩ
ꯍ ꯇꯥꯏꯔꯦ
ꯇꯥꯕ꯭ꯔꯣ ꯍꯣꯏ
ꯇꯤꯍꯔ
ꯌꯥꯍ ꯑꯩꯒꯤ ꯁꯝꯒꯤꯗꯣ ꯉꯥꯏꯌꯣ ꯉꯌꯣ ꯉꯥꯌꯣ ꯉꯥꯏꯌꯣ ꯉꯥꯏꯌꯣ
ꯑꯩꯒꯤ ꯁꯝꯒꯤꯗꯣ
ꯇꯥꯔꯦ ꯇꯥꯔꯦ ꯍꯥꯏꯌꯣ ꯇꯞꯅ ꯂꯥꯛꯄꯩꯅꯦꯀꯣ ꯁꯤꯦ ꯇꯥꯏꯌꯦ ꯇꯥꯏ
ꯑꯩꯒꯤ ꯁꯒꯗꯣ
ꯀꯝ ꯇꯧꯔꯤꯗꯣ ꯌꯥꯝ ꯐꯕ꯭ꯔꯣ ꯍꯥꯏꯕ ꯍꯣꯏ ꯇꯑꯦ ꯑꯣ ꯅꯪ ꯁꯨꯝ ꯏꯁꯁꯥꯝ ꯈꯪꯗꯣ ꯄꯦꯔꯦꯟ ꯅꯪ ꯀꯩ ꯁꯣꯟ ꯃꯤꯅꯦꯕ ꯍ ꯄꯥꯜꯊꯔꯤ ꯑꯩꯗꯤ ꯌꯥꯝ ꯁꯥꯎꯅꯤꯡꯉꯅꯤꯕꯣ ꯊꯤꯡꯕ ꯑꯌꯣ ꯑꯌꯣ ꯑ ꯉꯝꯕꯠꯇꯥ꯭ꯔꯦ